ꯍꯜꯂꯣ ꯀꯁ ꯇꯗꯗ ꯑꯣꯝꯃꯦꯂ ꯌꯦ ꯅꯪꯗꯌꯥ
ꯑꯩꯈꯣꯏꯁꯨ ꯑꯗꯨꯝ ꯐꯝꯃꯒ ꯇꯨꯝꯉꯝꯃꯦ
ꯎꯝ ꯎꯝ ꯀꯔꯤ ꯀꯔꯤ ꯇꯧꯅꯔꯒꯦ ꯅꯨꯡꯉꯥꯏꯔꯤꯕ꯭ꯔꯣ ꯍꯧꯖꯤꯛꯀꯥꯟꯁꯨ
ꯅꯨꯡꯉꯥꯢꯔꯤꯌꯦ ꯅꯣꯏꯗꯤ꯫
ꯑ ꯉꯅꯨꯡꯃꯥꯏꯔꯤꯦ ꯈꯪꯗꯦꯗ ꯋꯥꯂꯤꯗ ꯂ ꯃꯇꯝꯅꯤꯅꯦꯅ
ꯑꯥꯎ ꯋꯥꯔꯝꯃꯤꯅꯤꯕꯨ ꯂꯧꯧ ꯇꯧꯔꯗꯤ
ꯎꯝ ꯅ ꯅꯂ ꯏꯩꯅꯣ
ꯀꯅꯥ ꯀꯅꯥ ꯂꯩꯔꯤꯅꯣ ꯍꯥꯏꯔꯣ
ꯍꯣꯏ
ꯏꯃꯥꯟꯅꯕꯤꯈꯣꯏ ꯑꯗꯨꯝ ꯂꯩꯗ
ꯎꯝ ꯀꯥꯏ ꯁꯦꯡꯕ꯭ꯔꯣ
ꯍꯥ
ꯃꯤ ꯏꯁꯦꯡ ꯃꯔꯨꯔꯣ
ꯅꯠꯇꯦ ꯅꯠꯇꯦ ꯔꯣꯡꯕꯩꯁꯨ ꯅꯠꯇꯦ ꯇ꯭ꯔꯥꯏꯕꯜꯗꯤ ꯇ꯭ꯔꯥꯏꯕꯦꯜꯅꯦ
ꯎꯝ ꯁ ꯇꯥꯏ ꯂ ꯐꯖꯅ ꯍꯥꯏꯩꯔꯤꯦ
ꯍꯥꯏꯕ ꯇꯥꯕꯅꯦ ꯀꯩꯅꯣ
ꯑꯩꯉꯣꯟꯗꯒꯤ ꯍꯦꯟꯅ ꯍꯩꯔꯝꯅꯦ ꯅꯪꯁꯦ ꯑꯩ ꯁꯗꯣꯅ ꯍꯩꯗꯦꯀꯣ ꯏꯇꯩꯂꯣꯟꯁꯦ ꯅꯪꯕꯨ ꯍꯩꯗꯤꯦ
ꯑꯩꯈꯣꯏꯁꯨ ꯌꯥꯝ ꯍꯩꯇꯣꯏꯗ ꯀꯩꯅꯣ ꯌꯥꯏ ꯀꯩꯅꯣ
ꯎꯝ ꯈꯤ ꯇꯪꯈꯤꯇꯥꯡꯪ
ꯎꯝ
ꯩ ꯍꯣꯏ ꯆꯥꯔꯤꯦ
ꯎꯝ
ꯅꯣꯏ ꯏꯗ꯭ꯌꯥ
ꯁꯔꯦ ꯈꯨꯁꯨ
ꯎꯝ
ꯇꯔꯤꯖꯥꯡ ꯆꯒ
ꯌꯦꯟꯖꯔꯤ꯫
ꯑ ꯃꯟꯔꯦ ꯑꯗꯨꯗꯤ
ꯎꯝ ꯀꯩ ꯅꯪꯗꯤ ꯁ꯭ꯀꯨꯜ ꯀꯥꯔꯤꯅꯣ ꯀꯩꯗꯧꯔꯤꯅ ꯀꯣꯂꯦꯖ ꯆꯥꯗ꯭ꯔꯤꯔꯣ
ꯑꯥꯎ ꯑꯣ ꯀꯣꯂꯦꯖ ꯆꯠꯂꯤꯅꯦ
ꯎꯝ
ꯅꯪꯁꯦ
ꯑꯏꯗꯤ ꯁ꯭ꯀꯨꯜꯒ ꯇꯣ ꯑꯣ꯭ꯔꯦꯗ
ꯑꯣ
ꯄꯥꯏ ꯂꯩꯇꯦ
ꯑꯝ
ꯒꯥꯔꯤ ꯃꯆꯥ ꯑꯃ ꯊꯧꯔꯒ ꯂꯩꯔꯦ ꯎꯄꯥꯏ ꯂꯩꯇ꯭ꯔꯦ
ꯌꯥꯏꯗ ꯀꯩꯅꯣ ꯀꯩ ꯇꯧꯒꯅꯤ ꯑꯗꯨꯗꯤ ꯉꯁꯤ
ꯎ ꯉꯁꯤꯗꯤ ꯁꯟꯗꯦꯅꯦ ꯈꯪꯗꯦꯗ
ꯄꯣꯊꯥꯔꯣꯏꯗ꯭ꯔꯣ
ꯑꯁ ꯑꯩꯈꯣꯏꯗꯤ ꯁꯤꯒꯨꯝꯕ ꯄꯥꯏꯗ꯭ꯔꯤꯅꯦ
ꯍꯝ
ꯁꯤꯡꯖꯨ ꯆꯥꯅꯤꯉꯥꯏꯁꯨ ꯄꯩꯁꯥ ꯂꯩꯇꯅꯦ ꯑꯁ ꯎꯄꯥꯏ ꯂꯩꯇ꯭ꯔꯔꯤ ꯒꯦꯝꯁ ꯅꯥꯔꯒ ꯂꯩꯕ ꯇꯥꯔꯅꯤꯅꯦ ꯎꯄꯥꯏ ꯂꯩꯇ꯭ꯔꯤ
ꯄꯩꯁꯥ ꯂꯩꯇ꯭ꯔꯁꯨ ꯃꯁꯥꯅ ꯁꯦꯝꯃ ꯆꯥꯕ ꯌꯥꯏ ꯀꯩꯅꯣ
ꯑꯁ ꯑꯗꯨ ꯑꯣꯏꯔꯁꯨ ꯍꯩꯇ꯭ꯔꯔꯤꯅꯦ
ꯍꯝ
ꯎꯝ ꯀꯥꯏꯗ ꯂꯩꯕꯅꯣ ꯅꯪꯅꯦ
ꯆꯤꯡꯔꯣꯝꯗ
ꯎꯝ
ꯅꯣꯏꯗꯤ ꯀꯩꯀꯩ ꯇꯧꯒꯦ ꯊꯕꯛꯀꯨꯝꯕ ꯇꯧꯕ꯭ꯔꯣ ꯌꯨꯝꯗ ꯑꯗꯨꯝ ꯂꯩꯕ꯭ꯔꯣ
ꯒꯥꯔꯤ ꯃꯆꯥ ꯑꯃ ꯊꯧꯔꯒ ꯂꯩꯔꯤꯅꯦ
ꯑꯣ
ꯀꯄꯅꯤꯒꯤ
ꯑꯆꯥ
ꯍ ꯎꯄꯥꯢ ꯂꯩꯇ꯭ꯔꯦ ꯅꯣꯏꯒꯨꯝꯅ ꯀꯣꯂꯦꯁ ꯆꯠꯅꯤꯡꯉꯥꯏꯁꯨ ꯎꯄꯥꯏ ꯂꯩꯇ꯭ꯔꯦ ꯆꯠꯅꯤꯡ
ꯏꯁ ꯒꯥꯔꯤ ꯊꯧꯕꯁꯨ ꯌꯥꯝ ꯐꯩ ꯀꯩꯅꯣ
ꯑ ꯅꯪꯉꯤꯗ ꯐꯔꯦꯅꯤ
ꯀꯥꯏꯗ ꯂꯩꯔꯤꯅꯣ ꯍꯧꯖꯤꯛ ꯌꯨꯝꯗ ꯂꯩꯕ꯭ꯔꯣ
ꯌꯨꯝꯗꯅꯤ ꯍꯣꯏ ꯌꯨꯝꯗ ꯅꯠꯇꯦ ꯍꯧꯖꯤꯛꯀꯥꯟꯗꯤ ꯏꯔꯥꯡ ꯌꯥꯝ ꯇꯧꯋꯤꯅ ꯑꯗꯨꯅ ꯁꯟꯇ꯭ꯔꯤꯒ ꯆꯠꯂꯤꯅꯦ
ꯑꯣ
ꯑꯍꯥ ꯅꯣꯏꯗꯤ
ꯍꯥ
ꯌꯨꯝꯗꯔꯣ ꯅꯪꯗꯤ
ꯑꯧ ꯌꯨꯝꯗ ꯂꯩꯌꯦ
ꯐꯨꯠꯕꯣꯜꯒꯨꯝꯕ ꯌꯦꯡꯕ꯭ꯔꯣ ꯅꯣꯏꯗꯤ
ꯕꯣ ꯑꯁ ꯉꯔꯥꯡꯗꯩꯩꯗꯤ ꯌꯦꯡꯕ ꯉꯝꯗ꯭ꯔꯦ ꯑꯁ ꯊꯛ ꯋꯥ ꯑꯩꯒꯤ ꯉꯝꯗ꯭ꯔꯦꯕ ꯅꯨꯡꯇꯤꯒꯤ ꯌꯦꯡꯕ ꯉꯝꯗꯦ
ꯑꯥꯎ ꯍꯣꯏ ꯆꯃꯦ
ꯃꯅꯥꯛ ꯃꯅꯥꯛꯇ ꯑꯗꯨꯝ ꯌꯦꯡꯉ ꯍꯥꯏꯕ ꯇꯥꯔꯦ
ꯑꯥ
ꯅꯣꯏꯗꯤ ꯌꯦꯡꯕ꯭ꯔꯣ
ꯌꯦꯡꯗꯗꯈꯣꯏꯣ ꯇꯨꯝꯅꯤꯡꯕꯅ ꯌꯦꯡꯕ ꯉꯝꯗꯦ
ꯍꯝ ꯒꯦꯝꯗꯤ ꯁꯥꯅꯗꯕ꯭ꯔꯣ
ꯆꯅꯥꯗꯦ
ꯎꯝ ꯆꯍꯤꯗꯤ ꯀꯌꯥ ꯁꯨꯔꯒꯦ ꯆꯍꯤꯗꯤ ꯀꯌꯥ ꯁꯨꯔꯒꯦ
ꯑ ꯇ꯭ꯋꯦꯟꯇꯤ ꯊ꯭ꯔꯤ
ꯃꯥꯅꯔꯝꯅꯤꯍꯦ ꯅꯣꯏꯅꯤꯁꯦ
ꯍ
ꯆꯞ ꯃꯅꯩꯌꯦ
ꯑꯥ ꯐꯔꯦ ꯑꯗꯨꯅ
ꯍꯝ ꯑꯥ ꯅꯪꯁꯨ ꯋꯥ ꯉꯥꯡꯉꯣꯍꯦ
ꯑꯣ
ꯋꯥ ꯉꯥꯡꯅꯤꯡꯉꯥꯏ ꯂꯩꯗꯣꯏ ꯃꯩꯇꯩꯂꯣꯟꯣꯏꯅ ꯈꯪꯗꯦ
ꯐꯖꯅ ꯉꯥꯡꯉ ꯀꯃꯥꯏꯅ ꯈꯪꯗꯕ꯭ꯔꯅꯦ ꯐꯖꯅ ꯉꯥꯡꯉꯤꯁꯤꯗꯤ ꯅꯪꯅ
ꯑꯁ ꯍꯩꯇꯦꯍꯦ
ꯍꯩꯑꯦ ꯍꯩꯌꯦꯦ ꯍꯧꯖꯤꯛꯁ ꯌꯥꯝ ꯐꯖꯅ ꯉꯥꯡꯔꯤꯤꯅꯦ ꯆꯨꯝꯃꯦꯅ ꯉꯥꯡꯉꯤꯗꯣ ꯀꯔꯤꯒꯤ ꯈꯪꯗꯣꯏꯕ ꯁꯤꯅ ꯁꯨꯝ ꯑꯣ ꯈꯪꯕꯅꯦ
ꯌꯥꯝ ꯃꯔꯨ ꯑꯣꯏꯅ ꯋꯥꯔꯤ ꯁꯥꯟꯅꯕꯗ ꯑꯗꯨꯒꯨꯝꯕꯗ ꯈꯪꯗꯦꯕ
ꯑꯥ ꯑꯗꯨꯒꯨꯝꯕꯗꯤ ꯑꯩꯈꯣꯏꯁꯨ ꯈꯪꯗꯦꯗ ꯈꯤꯇꯪ ꯊꯤ ꯈꯤꯇꯪ ꯈꯤꯇꯪ ꯈꯪꯕ ꯋꯥꯅꯦ
ꯎꯝ
ꯀꯕꯨꯏ ꯑꯣꯏꯗꯣꯏꯔꯣ ꯅꯣꯏꯁꯦ
ꯎꯝ ꯔꯣꯡꯃꯥꯏꯅꯦ
ꯑꯣ ꯈꯦꯠꯅꯕ꯭ꯔꯣꯅꯦ ꯑꯗꯨꯣ
ꯈꯦꯠꯅꯈ꯭ꯔꯦ
ꯍꯥ
ꯀꯅꯥꯥ ꯀꯅꯥ ꯂꯥꯛꯏꯅꯣ ꯍꯥꯏꯕ ꯅꯪꯗꯤ
ꯍꯥ ꯌꯨꯝꯗꯔꯣ
ꯅꯗꯤ ꯀꯅꯥ ꯀꯅꯥꯂ ꯏꯔꯤꯒ
ꯍꯧꯖꯤꯛꯇꯤ ꯏꯃꯥꯟꯅꯕꯤꯈꯣꯏ ꯂꯩꯌꯦ ꯃꯥꯅꯕꯤꯈꯒ ꯐ ꯃꯥꯜꯂꯤ
ꯀꯣꯏꯕ ꯆꯠꯂꯔꯣꯏꯗ꯭ꯔꯣ ꯉꯁꯤꯗꯤ ꯁꯟꯗꯦꯅ
ꯆꯠꯂꯔꯣꯏ ꯑꯩ ꯉꯁꯤꯁꯦ ꯌꯨꯝꯗꯒꯤ ꯑꯗꯨꯝ ꯁꯤꯡꯖꯨ ꯁꯦꯝꯃꯒ ꯆꯥꯔꯅꯤꯅ ꯂꯩ
ꯎꯝ
ꯀꯣꯏ ꯃ ꯆꯠꯄ ꯄꯩꯁꯥꯁ ꯂꯩꯇꯦ
ꯅꯣꯏ ꯅꯨꯄꯥꯁꯤꯡꯗ ꯍꯥꯏꯔꯣꯅꯦ ꯅꯣꯏ ꯁꯥꯏꯁꯤꯡꯅꯦ ꯆꯊꯒꯅꯣ ꯑꯦ
ꯑꯣ ꯑꯁꯦꯡꯕꯒꯤ ꯍꯥꯏꯅꯤ ꯀꯩꯅꯣ
ꯑ ꯅꯨꯄꯤ ꯍꯧꯖꯤꯛꯀꯥꯟꯥꯟꯒ ꯅꯨꯄꯤ ꯅꯨꯄꯤꯁꯤꯡ ꯄꯥꯈꯪ ꯂꯩꯇ꯭ꯔꯗꯤ ꯑꯁ ꯑꯣꯏꯣꯔꯦꯍꯦ
ꯑꯗꯨꯗꯣ ꯇꯥꯕꯗ ꯋꯥꯔꯦ ꯑꯩ ꯃꯤ ꯃꯌꯥꯝꯅ ꯑꯗꯨꯃꯥꯏꯅ ꯍꯥꯏꯕꯗ
ꯑꯩ ꯁꯤꯡꯒꯜꯅꯤ ꯍꯥꯏꯕ ꯏꯁ ꯑꯩ ꯁꯤꯡꯒꯜꯅꯦ ꯍꯥꯏꯕ ꯅꯨꯄꯤ ꯇꯥꯕꯁꯦ ꯉꯁꯤ ꯈꯛꯇꯅꯦ ꯑꯁ ꯀꯟꯊꯥꯒꯦ ꯇꯧꯔꯤꯌꯦ
ꯎꯝ
ꯉꯗꯤ ꯉꯁꯤꯅ ꯑꯍꯥꯟꯕꯅꯤ
ꯔꯦꯀ꯭ꯔꫭꯠ ꯊꯝꯈ꯭ꯔꯣ ꯑꯗꯨꯗꯤ꯫
ꯎꯝ ꯫ ꯅꯪ ꯏꯃꯤꯡꯗꯤ꯫
ꯍꯥꯏꯔ
ꯅꯨꯄꯥ ꯂꯩꯇꯕ ꯅꯨꯄꯤ ꯃꯌꯥꯝꯁꯨ ꯂꯩꯔꯤꯁꯤꯗ ꯉꯁꯤꯅ ꯐꯪꯉ‌ꯦꯌꯦ꯫
ꯀꯩꯇꯧꯔꯤꯅꯣ ꯀꯥꯗ ꯂꯩꯔꯤꯔꯣ ꯅꯊꯟꯗ ꯂꯩꯕ꯭ꯔꯣ꯫ ꯅꯅꯥꯊꯟꯗ ꯂꯩꯕ꯭ꯔꯣ ꯀꯩꯗꯧꯔꯤꯅꯣ
ꯈꫭꯝꯃꯒ ꯂꯩꯔꯤ꯫
ꯎꯝ ꯅꯅꯥꯊꯟꯗ ꯂꯩꯕ꯭ꯔꯣꯕ ꯃꯤ ꯑꯇꯣꯞꯄ ꯂꯩꯕ꯭ꯔꯣ ꯅꯊꯟ ꯂꯩꯕ꯭ꯔꯣ
ꯃꯤ ꯇꯣꯕ ꯁꯨꯗꯏꯌꯦ
ꯀꯅꯥꯒ ꯂꯩꯔꯤꯅꯣ ꯏꯃꯥꯟꯅꯕ ꯈꯨꯏꯔꯣ
ꯍꯣꯏ ꯃꯥꯍ ꯁꯟꯊꯤꯗꯤ ꯊꯟꯅ ꯆꯥꯕ ꯌꯥꯗ꯭ꯔꯦꯍ‌ꯦ ꯀꯩꯅꯣ꯫
ꯎꯝ
ꯏꯊꯟꯗꯒ ꯍꯥꯠꯂꯗꯤ ꯂꯣꯏꯔ‌ꯦꯍ‌ꯦ꯫
ꯑ ꯎꯝ ꯌꯥꯝ ꯑꯉꯥꯡ ꯑꯣꯏꯔꯤ ꯁꯤꯒꯗꯕ
ꯑꯥ ꯅꯨꯄꯤ ꯐꯥꯎ ꯊꯤꯕ ꯐꯪꯗ꯭ꯔꯥꯀꯥꯟꯗ ꯁꯤꯔꯗꯤ ꯂꫭꯏꯔꯦꯍ‌ꯦ꯫
ꯑꯥ ꯊꯤꯕ ꯌꯥꯗ꯭ꯔꯤ ꯍꯨꯖꯤꯛ꯫
ꯑꯥ ꯁꯤꯕꯤ ꯌꯥꯗꯦꯕ ꯅꯪꯒꯨꯝꯕ ꯂꯧꯔꯗꯤ ꯁꯤꯕꯁꯨ ꯌꯥꯔꯤꯕ
ꯑꯣ ꯍꯥꯏꯨꯔꯦ
ꯍꯥ꯫
ꯃꯌꯥꯝ ꯂꯩꯔꯤꯁꯤꯗꯤ ꯊꯤꯔꯣ ꯊꯤꯔꯣ꯫
ꯍꯣꯏ ꯅꯪꯁꯨ ꯊꯤꯔꯣ
ꯎꯝ ꯑꯩꯗꯤ ꯏꯅꯤꯡꯗꯦ
ꯊꯤꯔꯒꯦ ꯊꯤꯔꯅ ꯎꯄꯥꯏ ꯂꯩꯇ꯭ꯔꯥꯗꯤ ꯅꯉꯣꯟꯗ ꯇꯥꯔ‌ꯦꯅ‌ꯦ꯫
ꯑꯥ ꯑꯩꯗꯤ ꯂꯩꯅꯤꯡꯗ‌ꯦ꯫
ꯂꯩꯔꯣ ꯀꯩꯅꯣ
ꯅꯨꯄꯥ ꯂꯩꯕ ꯋꯥꯏ
ꯅꯨꯄꯥ ꯀꯌꯥꯗꯤ ꯀꯣꯏꯅꯈ꯭ꯔꯦ
ꯍꯥꯏꯕ ꯌꯥꯗꯦ ꯀꯩꯅꯣ
ꯑꯥꯁ꯫
ꯌꯥꯝ ꯌꯥꯝꯒꯤꯕꯅ ꯉꯥ ꯁꯣꯏꯔꯤ ꯁꯣꯏꯣꯏꯔꯔꯦ ꯑꯥꯎ ꯑꯁ ꯑꯗꯨꯗꯤ ꯕꯔꯖꯤꯟ ꯑꯣꯏꯔꯝꯗ꯭ꯔꯣ ꯑ
ꯇꯨꯃꯦꯟ ꯂꯩꯌꫭ ꯀꯔꯤꯅꯣ ꯚꯔꯁꯨ ꯑꯣꯏꯔꯝꯃꯣ ꯍꯥꯏꯌꯦ ꯑꯣ꯫
ꯍ
ꯑꯗꯨꯒꯨꯝꯕꯒꯤ ꯅꯨꯄꯥꯕꯨ ꯀꯣꯏꯅꯕ꯭ꯔꯣꯅꯦ
ꯑꯁ ꯍꯧꯖꯤꯛꯀꯥꯟꯒꯤ ꯅꯨꯄꯤꯗꯤ ꯊꯥꯖꯅꯤꯡꯉꯥꯏ ꯂꯩꯇ꯭ꯔꯦꯅ꯫
ꯍꯧꯖꯤꯛꯀꯥꯟꯒꯤ ꯅꯨꯄꯤ ꯅꯠꯇꯦ ꯑꯩꯈꯣꯏꯗꯤ ꯌꯥꯝꯅ ꯒ꯭ꯌꯥꯟ ꯇꯥꯕ ꯅꯨꯄꯤꯅꯦ
ꯍ ꯌꯥꯝ ꯀꯟ ꯇꯕꯅꯦ ꯌꯥꯝ ꯀꯦꯟ ꯇꯕꯁꯤꯡꯗꯨꯣ ꯌꯥꯝ ꯉꯥꯎꯈ꯭ꯔꯕꯅꯦ ꯑꯗꯨꯒꯨꯝꯕ ꯅꯨꯄꯤꯗꯨꯣ ꯇꯨꯃꯤꯟꯅ ꯂꯩꯕ ꯅꯨꯄꯤ ꯁꯤꯡꯗ ꯌꯥꯝ ꯐꯖꯅ ꯉꯥꯎꯕꯅꯦ
ꯎꯝ꯫
ꯑꯩꯅ ꯍꯥꯏ ꯁꯦꯡꯕꯅꯦ꯫
ꯅꯣꯏ ꯅꯨꯄꯥꯅꯅꯦ ꯅꯨꯄꯤ ꯁꯣꯏꯍꯜꯂꯤꯁꯦ
ꯑ ꯑꯣꯏ
ꯑ ꯆꯃꯦꯗꯗꯣ
ꯑꯈꯣꯏꯅ ꯑꯁ꯫ ꯅꯨꯡꯁꯤꯔꯒ ꯇꯧꯕꯤꯔꯒꯗꯤ ꯅꯨꯄꯤꯅ ꯌꯥꯝ ꯄꯣꯡꯈ꯭ꯔꯅꯤ
ꯑꯗꯨ ꯅꯨꯄꯤꯁꯨ ꯅꯨꯄꯥꯁꯨ ꯂꯣꯏꯅꯃꯛ ꯃꯅꯗꯅꯦ ꯃꯌꯥ ꯃꯌꯥꯏꯗꯒꯤ ꯑꯐꯕꯁꯨ ꯌꯥꯎꯋꯦ ꯀꯩꯅꯣ
ꯑꯁ꯫ ꯅꯨꯄꯤꯗꯨꯗꯤ ꯑꯃ ꯎꯔꯗꯤ ꯑꯃ ꯐꯖꯕ ꯎꯔꯗꯤ ꯑꯃ ꯆꯠꯀꯅꯤ ꯈꯔ ꯑꯥ ꯈꯔ꯫ ꯉꯥ ꯁ‌ꯦꯆꯠꯂꯨꯏ꯫ ꯈꯔ ꯂꯩꯔꯗꯤ ꯑꯥ ꯈꯔꯒ ꯄꯥꯏꯔꯗꯤ ꯑꯥ ꯑꯃꯒ꯫ ꯆ ꯇꯔꯅꯤ ꯑꯃꯒꯠꯇꯔꯅꯤ
ꯅꯣꯏꯅ ꯅꯨꯄꯤ ꯑꯃ ꯑꯅꯤ ꯊꯦꯡꯅꯕꯗꯣ ꯑꯗꯨꯃꯥꯏꯅ ꯇꯧꯕꯗꯣ ꯑꯈꯣꯏꯗ ꯍꯥꯏꯔꯛꯀꯅꯣ꯫
ꯍꯣꯏ ꯍꯣꯏꯔꯣꯉ ꯏꯁꯇꯥꯗ ꯇꯧꯅꯨ
ꯀꯣꯏꯔꯣꯡꯒꯤ ꯏꯁꯇꯥꯟ ꯅꯇꯩ ꯒ꯭ꯌꯥꯟ ꯇꯥꯕꯅꯤ
ꯏꯁ ꯒ꯭ꯌꯥꯟ ꯇꯥꯔꯅꯤ ꯍꯧꯖꯤꯛꯀꯥꯟꯒꯤ ꯅꯨꯄꯤꯁꯤꯡꯁꯦ ꯐꯖꯟ ꯒ꯭ꯌꯥꯟ ꯇꯥꯕꯅꯤ꯫ ꯁꯅꯤ ꯁꯥꯅꯤꯥꯏ ꯄ ꯃꯠꯇꯁꯨꯂ ꯂꯩꯗꯦ꯫
ꯑꯣ ꯅꯣꯏꯒꯤ ꯅꯪꯅ ꯊꯦꯡꯅꯕ ꯅꯨꯄꯤꯒꯨꯝꯕꯅ ꯑꯣꯏꯔꯝꯃꯤꯅꯦ ꯑꯗꯨꯒꯨꯝꯕꯗꯣ ꯑꯩꯈꯣꯏꯗꯤ ꯅꯠꯇꯦ